ꯍꯜꯂꯣ ꯇ
ꯅꯪꯕꯣ
ꯑꯥꯏ ꯁꯤ ꯇꯥꯎꯏꯖꯦ ꯕꯦꯇ꯭ꯔꯤꯛ ꯄꯩꯈꯥꯖꯦ ꯑꯅꯤꯔꯛꯇꯤ ꯁꯨꯔꯦ ꯑꯩꯅ ꯀꯨꯜꯂꯤꯖꯦ ꯑꯗꯨꯅ ꯍꯟꯇꯛꯀꯤ ꯂꯥꯛꯏꯕ ꯃꯦꯇ꯭ꯔꯤꯛ ꯄꯔꯤꯈꯥꯁꯤꯗꯤ ꯑꯈꯣꯏꯒꯤ ꯐꯥꯔꯁ ꯄꯣꯖꯤꯁꯟ ꯂꯧꯒꯦꯅ ꯑꯩꯈꯣꯏ ꯅꯣꯠꯁ ꯈꯔ ꯁꯦꯝꯃꯝꯃꯤꯌꯦ ꯑꯦꯛꯖꯥꯝ ꯃꯅꯨꯡꯗ ꯗ ꯄꯨꯁꯟꯅꯕ
ꯇꯥꯎ ꯑꯗꯨꯅꯦ ꯇꯨꯌꯦꯞꯁꯦ ꯍꯟꯇꯛ ꯀꯗꯤ ꯑꯍꯨꯝꯂꯛꯇꯤ ꯁꯨꯖꯜꯂꯛꯀꯗꯧꯔꯦ ꯑꯩꯅ ꯊꯥꯖꯜꯂꯛꯏꯁꯦ ꯑꯗꯨꯗꯨꯅ ꯑꯗꯣ ꯍꯟꯇꯛꯇꯤ ꯄꯥꯁ ꯇꯧꯅꯕꯅ ꯑꯁ ꯂꯥꯏꯔꯤꯛ ꯄꯥꯕꯅꯤ ꯐꯝꯃꯒ ꯄꯥꯕꯁꯦ ꯉꯝꯃꯛꯇꯗꯅ ꯑꯩꯈꯣꯏꯒꯤ ꯃꯟ ꯌꯨꯡꯉꯒ ꯑꯣꯏꯅ ꯄꯥꯔꯦ ꯍꯥꯏꯇꯥꯔꯦꯅꯦ
ꯑꯣ ꯑꯈꯣꯏ ꯏꯇꯥꯎꯅ ꯑꯈꯣꯏꯒꯤ ꯍꯟꯗꯛ ꯀꯤ ꯇꯨꯋꯦꯞ ꯑꯦꯛꯖꯥꯝ ꯊꯥꯕꯤꯗꯣꯏꯁꯤ ꯈꯣꯢꯒꯤ ꯑꯈꯣꯏꯒꯤ ꯀꯩꯕ ꯑꯩꯈꯣꯏ ꯒꯤ ꯄ꯭ꯔꯥꯏꯃꯥꯔꯤ ꯁ꯭ꯀꯨꯜꯒꯤ ꯑꯈꯣꯏꯒꯤ ꯁꯑꯣꯝꯕꯨꯡꯗ ꯂꯩꯕ ꯄ꯭ꯔꯥꯏꯃꯥꯔꯤ ꯁ꯭ꯀꯨꯜꯗꯨꯗ ꯅꯠꯇ꯭ꯔꯣ
ꯑ ꯑꯧ ꯃꯥꯅꯦ ꯃꯥꯅꯦ ꯑꯗꯨꯗ
ꯑꯣ ꯑꯗꯨꯗꯤ ꯏꯇꯥꯎꯁꯦ ꯑꯈꯣꯏ ꯑꯉꯥꯡ ꯃꯌꯥꯝꯒ ꯇꯨꯌꯦꯜꯞ ꯊꯥꯃꯤꯟꯅꯗꯣꯔꯤꯅꯤꯀꯣ
ꯁꯟꯗꯛꯇꯤ ꯍꯥꯏꯗꯤ ꯃꯃꯥꯡꯗꯁꯨ ꯂꯥꯟ ꯑꯗꯨꯝ ꯆꯠꯄꯅꯤꯅ ꯍꯟꯇꯛꯇꯤ ꯂꯥꯟ ꯄꯥꯡꯕ ꯂꯩꯇ꯭ꯔꯦ
ꯑꯥ ꯏꯇꯥꯎꯖꯦ ꯑꯩꯈꯣꯏ ꯑꯥ ꯋꯥ ꯉꯥꯡꯕꯁꯤ ꯑꯈꯣꯏ ꯂꯥꯏꯔꯤꯛ ꯄꯥꯃꯟꯕꯒꯤ ꯋꯥꯕꯩꯗ ꯀꯩꯅꯣ ꯐꯖꯅ ꯇꯥꯗ꯭ꯔꯦ ꯈꯤꯇꯪ ꯏꯁꯄꯤꯀꯔ ꯃꯅꯥꯛꯇ ꯈꯤꯇꯪ ꯅꯞꯁꯤꯟꯕꯤꯌꯨꯕ
ꯑ ꯃꯥꯅꯦ ꯃꯥꯅꯦ ꯑꯩ ꯍꯨꯖꯤꯛ ꯍꯨꯖꯤꯛ ꯃꯟ ꯌꯨꯡꯉꯤꯌꯦ ꯑꯗꯨꯗꯨꯅꯅꯦ ꯑꯈꯣꯏꯒꯤ ꯃꯟ ꯌꯨꯡꯉꯒ ꯂꯥꯏꯔꯤꯛ ꯄꯥꯔꯝꯕ ꯍꯥꯏꯇꯥꯔꯦꯅꯦ ꯑꯗꯨꯗꯨꯅꯅꯤ ꯍꯨꯖꯤꯛꯇꯤ ꯇꯥꯔꯝꯃꯅꯤ ꯍꯥꯏꯗꯤ ꯃꯟ ꯌꯨꯡ ꯃꯟ ꯃꯟ ꯌꯨꯡꯗ꯭ꯔꯦꯕ ꯍꯨꯖꯤꯛ ꯑꯥ ꯑꯥꯎ ꯃꯟ ꯑꯣꯟꯊꯣꯛ ꯔꯛꯑꯦ ꯃꯟ ꯌꯨꯡꯖꯗ꯭ꯔꯦ ꯍꯥꯏꯇꯥꯔꯦ ꯍꯨꯖꯤꯛꯇꯤ
ꯑꯣ ꯑꯈꯣꯏ ꯏ ꯊꯥꯎꯁꯤ ꯑꯩꯈꯣꯏꯒꯤ ꯑꯌꯨꯛ ꯄꯥꯕꯁꯦ ꯑꯈꯣꯏ ꯀꯗꯥꯏꯐꯥꯎꯇꯤ ꯌꯧꯔꯦ ꯑꯩ ꯑꯩꯒꯤ ꯑꯣꯏꯅ ꯍꯥꯏꯔꯒꯗꯤ ꯑꯩꯖꯦ ꯑꯩꯈꯣꯏꯒꯤ ꯑꯦ ꯕꯤ ꯁꯤꯒꯤ ꯑꯩꯈꯣꯏꯒꯤ ꯑꯩꯈꯣꯏꯒꯤ ꯀꯔꯤ ꯍꯥꯏꯅꯤ ꯑꯈꯣꯏ ꯑꯦꯁ ꯐꯥꯎꯗꯤ ꯐꯥꯖꯔꯦꯕꯀꯣ ꯑꯈꯣꯏ ꯏꯇꯥꯎꯗꯤ ꯀꯔꯤ ꯀꯔꯤ ꯑꯇꯣꯞꯄ ꯑꯈꯣꯏ ꯐꯥꯕ ꯌꯥꯎꯔꯕꯒꯦ
ꯑ ꯏꯇꯥꯎ ꯑꯩꯗꯤ ꯍꯨꯖꯤꯛꯀꯥꯟꯁꯦ ꯑꯈꯣꯏꯒꯤ ꯐꯥꯖꯗ꯭ꯔꯦ ꯍꯥꯏꯇꯥꯔꯦꯅꯦ ꯑꯩꯈꯣꯏꯒꯤ ꯑꯩ ꯑ ꯑꯩꯒꯤ ꯀꯩꯅꯣꯗ ꯑꯣꯏꯅ ꯍꯥꯏꯗꯤ ꯃꯤꯠꯅ ꯑꯣꯏꯅ ꯐꯣꯇꯣ ꯀꯥꯞꯄꯦ ꯍꯥꯏꯇꯥꯔꯦ ꯍꯨꯖꯤꯛꯀꯥꯟꯗꯤ
ꯑꯣ
ꯑꯈꯣꯏꯒꯤ ꯐꯣꯇꯣ ꯀꯥꯞꯄ ꯀꯥꯟꯗ ꯑꯈꯣꯏꯒꯤ ꯃꯌꯦꯛ ꯑꯝꯇ ꯁꯣꯏꯗꯕꯤꯗ ꯇꯥꯕꯗꯣ ꯑꯗꯨꯃꯥꯏꯅꯃꯛ ꯇꯥꯅꯕꯅ ꯑꯩꯒꯤ ꯍꯥꯏꯗꯤ ꯂꯥꯏꯔꯤꯛꯁꯦ ꯅꯨꯡꯇꯤꯒꯤ ꯌꯦꯡꯖꯔꯦ ꯍꯥꯏꯇꯥꯔꯦ ꯇꯨꯝꯕꯁꯨ ꯑꯗꯨꯝ ꯂꯥꯏꯔꯤꯛꯁꯤ ꯌꯦꯡꯉ ꯌꯦꯡꯉ ꯇꯨꯝꯕ ꯍꯥꯏꯇꯥꯔꯦ ꯑꯗꯒꯤ ꯐꯥ ꯆꯠꯂꯁꯨ ꯑꯗꯨꯝ ꯂꯥꯢꯛꯁꯦ ꯄꯥꯏꯔ ꯄꯥꯏꯔ ꯌꯦꯡꯉ ꯌꯦꯡꯉ ꯑꯗꯨꯝ ꯆꯠꯆꯕ ꯑꯗꯨꯃꯥꯏꯟ ꯇꯧꯗꯅ ꯑꯈꯣꯏꯒꯤ ꯑꯈꯣꯏꯒꯤ ꯃꯜꯇꯤꯄ꯭ꯂꯤꯀꯦ ꯑꯥ ꯑꯈꯣꯏꯒꯤ ꯃꯅꯤꯄꯨꯔꯤꯗꯒ ꯍꯥꯏꯔꯒꯅ ꯑꯈꯣꯏꯒꯤ ꯁꯨꯝꯅꯥꯛꯀ ꯍꯥꯏꯅꯕ ꯑ ꯑ ꯑꯥ ꯑꯗꯨꯗꯣꯑꯥ ꯐꯥꯖꯔꯦ ꯍꯥꯏꯇꯥꯔꯦ ꯑꯗꯨꯗꯨꯅ ꯑꯩ ꯍꯟꯗꯛꯇꯤ ꯑꯥ ꯃꯦꯁꯁꯦ ꯑꯈꯣꯏꯒꯤ ꯆꯥꯝꯃꯗ ꯆꯥꯝꯃ ꯐꯪꯒꯦꯅ ꯀꯟꯅ ꯈꯟꯖꯔꯤꯌꯦ ꯍꯥꯏꯗꯤ ꯐꯪꯅꯤꯅꯁꯨ ꯈꯜꯂꯤ
ꯑꯈꯣꯏ ꯏꯇꯥꯎꯁꯦ ꯍꯣꯏ ꯑꯈꯣꯏ ꯂꯥꯏꯔꯤꯛ ꯌꯥꯝ ꯀꯟꯅ ꯄꯥꯕꯤꯔꯤ ꯑꯈꯣꯏ ꯇꯨꯡꯒꯤ ꯑꯈꯣꯏꯒꯤ ꯏꯇꯥꯎꯅ ꯑꯣꯏꯕꯤꯅꯤꯡꯕ ꯑꯈꯣꯏꯒꯤ ꯀꯔꯤ ꯍꯥꯏꯅꯤ ꯑꯈꯣꯏꯒꯤ ꯗ꯭ꯔꯥꯏꯚꯔꯕꯨ ꯑꯣꯏꯔꯣ ꯑꯈꯣꯏꯒꯤ ꯁꯥꯏꯟꯇꯤꯁꯄꯨ ꯑꯣꯏꯔꯣ ꯑꯈꯣꯏ ꯀꯔꯝꯕ ꯑꯣꯏꯅꯤꯡꯢ ꯏꯇꯥꯎ
ꯑꯥ ꯏꯇꯥꯎ ꯑꯩꯗꯤ ꯗ꯭ꯔꯥꯏꯚꯔꯁꯨ ꯑꯣꯏꯅꯤꯡꯗꯦ ꯑꯗꯒꯤ ꯑꯈꯣꯏꯒꯤ ꯁꯥꯏꯟꯇꯤꯁꯤꯗꯤ ꯌꯥꯝ ꯋꯥꯏꯗꯅ ꯑꯩꯗꯤ ꯁꯥꯏ ꯁꯥꯏꯟꯇꯤꯁ ꯍꯥꯏꯕꯗꯤ ꯑꯈꯣꯏꯒꯤ ꯊꯤꯖꯜꯂꯨ ꯍꯥꯏꯕꯅꯦ ꯑꯗꯨꯅ ꯊꯤꯖꯤꯟꯇꯤꯁ ꯀꯖꯨ ꯍꯥꯏꯅꯩꯗꯅ ꯃꯌꯥꯝꯅ
ꯍꯣꯏ ꯍꯣꯏ
ꯑꯗꯨꯗꯨꯅ ꯑꯈꯣꯏꯒꯤ ꯁꯤꯒꯤ ꯊꯕꯛꯁꯤꯗꯤ ꯈꯤꯇꯪ ꯍꯥꯏꯗꯤ ꯌꯥꯝꯅ ꯋꯥꯕ ꯊꯕꯛꯅꯦꯅ ꯍꯥꯏꯇꯔꯦꯅꯦ ꯑꯗꯨꯗꯨꯅ ꯏꯇꯥꯎ ꯑꯩꯗꯤ ꯖꯨꯒꯥꯂꯤꯒꯤ ꯐꯣꯔꯝ ꯀꯟꯅ ꯊꯥꯖꯟꯖꯤꯔꯅ ꯀꯟꯅ ꯈꯜꯂꯤꯕ ꯍꯧꯖꯤꯛꯁꯦ ꯍꯧꯖꯤꯛꯀꯥꯟꯖꯦ
ꯑꯣ ꯑꯣ ꯑꯥ ꯑꯈꯣꯏꯒꯤ ꯏꯇꯥꯎꯖꯦ ꯖꯨꯒꯥꯂꯤꯒꯤ ꯈꯣꯏꯒꯤ ꯁꯤꯟꯐꯝꯖꯨ ꯑꯈꯣꯏ ꯌꯥꯝꯅ ꯄꯥꯝꯕꯤꯔꯤ ꯑꯩꯈꯣꯏꯗ ꯏꯇꯥꯎꯖꯤꯕꯨ ꯑꯈꯣꯏ ꯈꯨꯠ ꯁꯥ ꯈꯣꯏ ꯖꯨꯒꯥꯂꯤ ꯍꯥꯏꯖꯤꯗꯕꯨ ꯑꯈꯣꯏ ꯈꯨꯠ ꯁꯥ ꯍꯩꯕ ꯑꯃꯥꯗꯤ ꯃꯊꯧ ꯇꯥꯏꯗꯅ ꯀꯣ ꯈꯣꯏꯒꯤ ꯑꯩꯅꯁꯨꯝ ꯍꯣꯏ ꯏꯇꯥꯎ ꯍꯣꯏꯖꯦ ꯑꯈꯣꯏ ꯉꯁꯤ ꯉꯔꯥꯡ ꯇꯤꯟꯅꯔꯛꯄ ꯅꯠꯇꯕꯅꯤꯅ ꯑꯈꯣꯏ ꯏꯇꯥꯎꯖꯦ ꯑꯩꯅ ꯁꯨꯝ ꯌꯦꯡꯖꯕ ꯀꯥꯟꯗ ꯑꯈꯣꯏ ꯁꯨꯅꯤꯡꯗꯕ ꯑꯃꯥ ꯌꯥꯎꯒꯨꯝꯗꯤ ꯇꯧꯕꯀꯣ ꯏꯇꯥꯎꯖꯦ ꯑꯗꯣ ꯃꯁꯤꯒꯤꯁꯨ ꯁꯨꯅꯤꯡꯗ꯭ꯔꯤꯕ ꯄꯣꯠꯁꯦ ꯈꯣꯏ ꯖꯨꯒꯥꯂꯤꯗꯗꯤ ꯃꯁꯤ ꯑꯈꯣꯏ ꯑꯋꯥ ꯑꯋꯥꯕ ꯊꯕꯛꯁꯤ ꯁꯨꯔꯛꯀꯗꯣꯏꯅꯤꯅ ꯑꯈꯣꯏꯒꯤ ꯏꯇꯥꯎꯖꯤꯅ ꯁꯨꯅꯤꯡꯗ꯭ꯔꯤꯖꯤꯒ ꯈꯣꯏ ꯖꯨꯒꯥꯂꯤ ꯑꯣꯏꯗꯣꯏꯅꯤ ꯍꯥꯏꯁꯤ ꯈꯣꯏ ꯃꯁꯤ ꯈꯤꯇꯪ ꯈꯣꯏꯒꯤ ꯀꯩ ꯍꯥꯏꯅꯤ ꯑꯈꯣꯏꯒꯤ ꯇꯥꯏꯌꯣꯟꯅꯕ ꯑꯃꯥ ꯑꯣꯏꯟ ꯊꯣꯛꯀꯗ꯭ꯔꯥ ꯍꯥꯏꯅ ꯈꯟꯖꯕꯀꯣ ꯏꯇꯥꯎ
ꯑ ꯍꯨꯖꯤꯛꯀꯥꯟꯗꯤ ꯑꯈꯣꯏꯒꯤ ꯖꯨꯒꯥꯂꯤꯖꯦ ꯁꯨꯅꯤꯡꯗ꯭ꯔꯁꯨ ꯌꯥꯔꯦ ꯍꯥꯏꯇꯔꯦꯅꯦ ꯑꯥꯏꯗꯤ ꯑꯅꯧꯕ ꯍꯥꯏꯗꯤ ꯃꯌꯣꯟ ꯑꯃꯥ ꯂꯥꯛꯑꯦ ꯍꯥꯏꯇꯔꯦꯅꯦ
ꯑꯣ ꯍꯥꯏꯕꯗꯤ ꯀꯔꯝꯃꯥꯏꯅ
ꯑꯈꯣꯏꯒꯤ ꯑ ꯁꯤꯃꯦꯟ ꯇꯣꯠꯄꯗꯕꯨ ꯑꯣꯏꯔꯣ ꯑꯈꯣꯏꯒꯤ ꯍꯧꯖꯤꯛ ꯀꯥꯟꯗꯤ ꯃꯦꯆꯤꯟꯅ ꯑꯣꯏꯅ ꯇꯧꯔꯛꯑꯕꯅꯤꯅ ꯍꯥꯏꯗꯤ ꯍꯥꯞꯆꯤꯟꯕꯤꯒ꯭ꯔꯒ ꯑꯈꯣꯏꯒꯤ ꯃꯦꯆꯤꯟꯖꯤꯅ ꯑꯗꯨꯝ ꯇꯣꯠꯆꯔꯛꯄꯅꯤꯅ ꯍꯥꯏꯗꯤ ꯑꯈꯣꯏꯅ ꯊꯕꯛꯁꯦ ꯌꯥꯝ ꯀꯥ ꯍꯦꯟꯅ ꯋꯥꯔꯨꯗ꯭ꯔꯒꯖꯨ ꯈꯣꯏꯒꯤ ꯃꯦꯆꯤꯟꯖꯤꯅ ꯑꯣꯏꯅ ꯂꯣꯏꯅ ꯇꯧꯖꯒꯤꯕ ꯃꯔꯝ ꯃ ꯖꯤꯅ ꯑꯈꯣꯏꯅ ꯑ ꯑ ꯍꯨꯖꯤꯛꯀꯥꯟꯗꯤ ꯑꯍ ꯇꯜꯂꯁꯨ ꯌꯥꯔꯦꯅ ꯍꯥꯏꯇꯔꯦꯅꯦ
ꯑꯣ ꯍꯣꯏ ꯑꯈꯣꯏꯖꯦ ꯏꯇꯥꯎꯖꯦ ꯑꯈꯣꯏꯒꯤ ꯖꯨꯒꯥꯂꯤ ꯁꯨ ꯎꯕꯗ ꯑꯈꯣꯏꯒꯤ ꯀꯔꯤ ꯍꯥꯏꯅꯤ ꯑꯈꯣꯏꯒꯤ ꯑꯋꯥꯕ ꯊꯕꯛ ꯍꯦꯛ ꯌꯧꯔꯝꯗꯥꯏꯗ ꯑꯈꯣꯏꯒꯤ ꯈꯣꯡ ꯍꯥꯝꯅꯤꯡꯉꯦꯅ ꯈꯔ ꯂꯩꯊꯣꯛꯄꯒꯨꯝꯕ ꯇꯨꯒꯨꯝꯕꯁꯤ ꯈꯔ ꯇꯣꯏꯅ ꯇꯧꯕꯤꯗꯧꯕ ꯃꯥꯜꯂꯤ ꯍꯥꯏꯇꯔꯦꯅꯦꯀꯣ ꯏꯇꯥꯎꯖꯦ ꯍꯥꯏꯕꯗꯤ ꯁꯤꯡꯕꯅꯤꯅꯀꯣ ꯏꯇꯥꯎ ꯁꯤꯡꯕꯒꯤ ꯍꯥꯏꯕꯅꯤꯀꯣ ꯏꯇꯥꯎꯖꯦ
ꯑꯥ ꯃꯥꯅꯦ ꯃꯥꯅꯦ ꯍꯥꯏꯗꯤ ꯑ ꯄꯪꯕ ꯌꯥꯄꯣꯠꯇꯦ ꯀꯩꯅꯣ ꯃꯌꯥꯝ ꯇꯧꯕ ꯍꯥꯏꯖꯤꯗꯕꯨ ꯑꯈꯣꯏꯒꯤ ꯑꯣꯠꯂꯩ ꯄꯥꯜꯂꯩ ꯈꯔ ꯇꯧꯗ꯭ꯔꯒꯗꯤ ꯍꯥꯏꯗꯤ ꯍꯦꯛꯇ ꯑꯩ ꯍꯥꯏꯗꯤ ꯖꯨꯒꯥꯂꯤꯒꯤ ꯊꯕꯛ ꯑꯖꯤꯗꯕꯨ ꯑꯈꯣꯏꯒꯤ ꯑꯌꯨꯛ ꯅꯣꯡꯉꯥꯜꯂꯛꯄꯗꯒꯤ ꯁꯨꯕꯗꯨꯅ ꯑꯈꯣꯏꯒꯤ ꯅꯨꯡꯗꯥꯡ ꯋꯥꯏꯔꯝ ꯄꯨꯡ ꯇꯔꯨꯛ ꯇꯔꯦꯠ ꯇꯥꯕꯕꯧ ꯁꯨꯒꯗꯧꯔꯤꯕꯅꯤꯅ ꯑꯈꯣꯏꯒꯤ ꯀꯔꯤ ꯍꯥꯏꯒꯅꯤ ꯑꯁꯨꯃꯥꯏꯅ ꯑꯣꯜꯂꯩ ꯄꯥꯠꯂꯩ ꯈꯔ ꯇꯧꯔꯒ ꯍꯥꯏꯗꯤ ꯑꯩ ꯑꯩ ꯈꯣꯡ ꯍꯥꯞꯅꯤꯡꯉꯦꯒꯨꯝꯕ ꯅꯠꯇ꯭ꯔꯒꯅ ꯑꯩ ꯉꯁꯥꯏꯕꯨꯛ ꯆꯠꯊꯣꯛꯎꯒꯦ ꯨꯃ ꯍꯥꯏꯔꯒ ꯂꯩꯊꯣꯛ ꯂꯩꯁꯤꯟꯖꯦ ꯇꯧꯔ ꯇꯧꯔꯒ ꯑꯈꯣꯏꯒꯤ ꯄꯩꯁꯥꯖꯦ ꯍꯥꯏꯗꯤ ꯃꯌꯥꯝꯅ ꯁꯥꯟꯅꯕꯗꯨꯗꯤ ꯑꯗꯨꯝ ꯁꯥꯗꯣꯔꯤꯕꯅꯤꯅ ꯑꯗꯨꯗꯨꯅ ꯑꯗꯨꯃꯥꯏꯅꯖꯨ ꯈꯔ ꯇꯧꯖꯩꯅ ꯍꯥꯏꯇꯔꯦ
ꯃꯥꯅꯦ ꯃꯥꯅꯦ ꯏꯇꯥꯎꯒꯤ ꯋꯥꯈꯜꯂꯣꯟꯁꯦ ꯑꯈꯣꯏ ꯖꯣꯒꯥꯂꯤꯗꯒꯤ ꯍꯧꯔꯒ ꯑꯈꯣꯏꯒꯤ ꯃꯟꯇ꯭ꯔꯤ ꯑꯦꯝ ꯑꯦꯜ ꯑꯦ ꯕꯥꯎꯕꯗ ꯍꯥꯏꯇꯥꯔꯦꯅꯦꯀꯣ ꯑꯈꯣꯏꯒꯤ ꯀꯔꯤ ꯍꯥꯏꯅꯤ ꯑꯈꯣꯏꯒꯤ ꯆꯤꯡꯗ ꯅꯣꯡꯃꯩ ꯀꯥꯞꯄꯛꯑꯒ ꯑꯈꯣꯏꯒꯤ ꯇꯝꯗ ꯑꯈꯣꯏꯒꯤ ꯈꯨꯠꯁꯨ ꯈꯨꯠꯂꯥꯏ ꯀꯣꯝꯕꯤꯡ ꯑꯣꯄꯦꯔꯦꯁꯟ ꯇꯧꯕꯒꯨꯝꯕꯅꯦꯕ ꯇꯥꯎꯒꯤ ꯋꯥꯈꯜꯂꯣꯟꯁꯦ ꯑꯦ ꯌꯥꯝ ꯐꯖꯩ ꯌꯥꯝ ꯐꯖꯩ ꯎꯝ ꯑꯗꯣ ꯏꯇꯥꯎꯁꯦ ꯑꯈꯣꯏ ꯍꯣꯏ ꯃꯥꯅꯤ ꯃꯥꯅꯤ ꯑꯗꯣ ꯏꯇꯥꯎꯁꯦ ꯖꯨꯛ ꯒꯥꯂꯤ ꯁꯨꯕꯒꯤ ꯄꯣꯠꯁꯦ ꯑꯈꯣꯏ ꯍꯥꯏ ꯍꯥꯢꯐꯦꯠꯇꯤ ꯄꯟꯕꯤꯔꯤ ꯑꯈꯣꯏ ꯖꯨꯒꯥꯂꯤꯁꯦ ꯑꯈꯣꯏ ꯁꯣꯝꯖꯦ ꯑꯈꯣꯏꯒꯤ ꯏꯇꯥꯎꯖꯦ ꯑꯈꯣꯏꯒꯤ ꯁꯤꯃꯦꯟꯠꯒꯨꯝꯕ ꯊꯤꯠꯄꯗ ꯑꯣꯏꯅ ꯂꯩꯕꯤꯗꯣꯔꯤꯕ꯭ꯔꯥ ꯅꯠꯇ꯭ꯔꯒ ꯑꯈꯣꯏꯒꯤ ꯕꯣꯔꯣꯒꯤ ꯁꯤꯟꯐꯝꯖꯤ ꯀꯥꯒꯦ ꯍꯥꯏꯕꯒꯤ ꯋꯥꯈꯜꯂꯣꯟꯒꯗꯤ ꯑꯈꯣꯏꯒꯤ ꯂꯩꯕꯤꯕ꯭ꯔꯥ ꯀꯔꯝꯃꯥꯢ ꯇꯧ
ꯑ ꯑꯩ ꯑꯈꯣꯏꯒꯤ ꯑꯩꯗꯤ ꯊꯥꯏꯅ ꯑꯈꯣꯏꯒꯤ ꯂꯥꯏꯔꯤꯛ ꯇꯝꯃꯛꯄꯗꯁꯨ ꯀꯔꯤ ꯑꯣꯏꯒꯅꯤ ꯍꯥꯏꯌꯦ ꯃꯌꯥꯝꯅꯒ ꯑꯈꯣꯏꯒꯤ ꯑꯦꯝ ꯏꯟ ꯂꯥꯏꯐ ꯀꯥꯏꯅ ꯏꯅꯕꯖꯦ ꯑꯈꯣꯏꯒꯤ ꯕꯣꯔꯣ ꯃꯤꯁꯇ꯭ꯔꯤ ꯀꯥꯒꯦꯅ ꯏꯔꯛꯑꯦ ꯍꯥꯏꯇꯥꯔꯦꯅꯦ ꯊꯥꯏꯅ ꯑꯉꯥꯡ ꯀꯥꯟ ꯑꯥꯏ ꯋꯥꯟꯠ ꯇꯨ ꯕꯤꯀꯝ ꯑ ꯕꯣꯔꯣ ꯃꯤꯁꯇ꯭ꯔꯤ ꯀꯥꯏꯅ ꯏꯖꯔꯛꯑꯦ ꯍꯥꯏꯇꯥꯔꯦꯅꯦ ꯑꯗꯨꯗꯨꯅ ꯑꯗꯨꯗꯨꯢꯗꯨꯒꯤ ꯒꯤ ꯑꯈꯣꯏꯒꯤ ꯊꯥꯏꯅꯗꯒꯤ ꯄꯥꯝꯖꯔꯛꯄꯗꯣ ꯑꯣꯏꯔꯛꯄꯅꯤꯅ ꯑꯈꯣꯏꯒꯤ ꯖꯨꯒꯥꯔ ꯍꯥꯏꯗꯤ ꯕꯣꯔꯣꯃꯤꯁꯇ꯭ꯔꯤꯖꯤꯗꯕꯨ ꯍꯦꯛꯇ ꯑ ꯉꯁꯤ ꯆꯪꯉꯒ ꯍꯦꯛꯇ ꯀꯥꯕ ꯌꯥꯕ ꯅꯠꯇꯦꯗꯣ ꯑ ꯃꯔꯝꯃ ꯃꯔꯝ ꯑꯁꯤꯅ ꯑꯈꯣꯏꯒꯤ ꯑ ꯑꯩ ꯍꯧꯖꯤꯛ ꯀꯟꯅ ꯊꯕꯛ ꯁꯨꯖꯔꯤ ꯍꯥꯏꯇꯥꯔꯦꯅꯦ ꯍꯥꯏꯗꯤ ꯕꯣꯔꯣ ꯃꯤꯁꯇ꯭ꯔꯤꯖꯦ ꯀꯥꯟꯅꯕꯒꯤꯗꯃꯛꯇ ꯍꯥꯏꯗꯤ ꯕꯣꯔꯣ ꯃꯤꯁꯇ꯭ꯔꯤꯖꯦ ꯀꯥꯔꯛ ꯇꯥꯔꯒꯗꯤ ꯑꯈꯣꯏꯒꯤ ꯉꯁꯥꯏꯒꯤ ꯖꯨꯒꯥꯂꯤ ꯑꯣꯏꯔꯤꯀꯥꯟꯗꯒꯤ ꯑꯣꯠꯂꯩ ꯄꯥꯂꯩ ꯇꯧꯕꯖꯦ ꯑ ꯈꯔꯖꯨ ꯏꯁꯥꯅ ꯍꯩꯖꯔꯛꯄꯅꯤꯅ ꯍꯥꯏꯇꯥꯔꯦꯅꯦ ꯕꯣꯔꯣ ꯃꯤꯁꯇ꯭ꯔꯤꯖꯦ ꯀꯥ ꯇꯥꯔꯒꯗꯤ ꯑꯃꯨꯛ ꯍꯦꯟꯅꯖꯨ ꯑꯈꯣꯏꯒꯤ ꯑꯣꯠꯂꯩ ꯄꯥꯂꯩ ꯇꯧꯕꯖꯦ ꯈꯔꯒꯖꯨ ꯍꯦꯟꯅ ꯅꯨꯡꯉꯥꯏꯖꯒꯗꯧꯔꯤꯕ
ꯃꯥꯅꯦ ꯃꯥꯅꯦ ꯍꯥꯏꯗꯤ ꯃꯈꯥ ꯇꯥꯕ ꯑꯈꯣꯏꯒꯤ ꯖꯨꯒꯥꯂꯤ ꯁꯨꯔꯤꯕ ꯃꯤꯒꯩ ꯖꯤꯗ ꯑꯈꯣꯏꯒꯤ ꯁꯤꯁꯤ ꯇꯧꯕꯅ ꯑꯈꯣꯏꯒꯤ ꯈꯨꯕꯤꯅ ꯊꯕꯛ ꯇꯧꯕ ꯍꯥꯏꯇꯥꯔꯦꯅꯦꯀꯣ ꯑꯈꯣꯏꯒꯤ ꯑꯍꯟꯖꯤꯡꯅ ꯑꯈꯣꯏꯒꯤ ꯃꯥꯟꯇꯣꯞ ꯈꯟꯕꯗ ꯑꯉꯥꯡꯖꯤꯡꯅ ꯃꯥꯟꯇꯣꯞ ꯈꯜꯂꯒ ꯑꯍꯟꯖꯤꯡꯅ ꯈꯨꯕꯤꯅ ꯑꯣꯏꯅ ꯃ
ꯌꯥ ꯑꯥ ꯑꯥ ꯑꯥ ꯑꯥ ꯑꯗꯨꯃꯛꯅꯤ ꯑꯩꯅ ꯍꯨꯖꯤꯛ ꯑ ꯈꯟꯖꯔꯤꯕꯁꯦ ꯑꯩ ꯆꯍꯤ ꯉꯁꯤ ꯍꯌꯦꯡꯃꯛ ꯅꯠꯇ꯭ꯔꯒꯖꯨ ꯑꯈꯣꯏꯒꯤ ꯆꯍꯤ ꯑꯍꯨꯝ ꯃꯔꯤꯁꯤꯗꯗꯤ ꯑꯈꯣꯏꯒꯤ ꯑ ꯕꯣꯔꯣ ꯃꯤꯁꯇ꯭ꯔꯤꯒꯤ ꯐꯝꯖꯦ ꯀꯥꯒꯦꯅ ꯀꯟꯅ ꯈꯟꯖꯔꯤꯌꯦ ꯋꯥꯈꯜꯂꯣꯟꯁꯤꯗ ꯇꯧꯖꯔꯤꯌꯦ
ꯑ ꯑꯗꯣ ꯑꯈꯣꯏꯒꯤ ꯏꯇꯥꯎꯁꯤ ꯑꯈꯣꯏ ꯕꯣꯔꯣ ꯃꯤꯁꯇ꯭ꯔꯤ ꯑꯃ ꯑꯣꯏꯕꯒꯤ ꯋꯥꯈꯜꯂꯣꯟꯕꯨꯗꯤ ꯆꯥꯎꯅ ꯂꯩꯕꯤꯔꯤꯀꯣ ꯑꯗꯣ ꯑꯈꯣꯏꯒꯤ ꯕꯣꯔꯣ ꯃꯤꯁꯇ꯭ꯔꯤ ꯅꯠꯇꯕ ꯑꯈꯣꯏꯒꯤ ꯍꯨꯖꯤꯛꯀꯤ ꯃꯇꯝꯗ ꯍꯥꯏꯇꯥꯔꯦꯅꯦꯀꯣ ꯑꯈꯣꯏꯒꯤ ꯁꯦꯟꯗꯥꯟ ꯂꯝꯕꯤ ꯑꯃ ꯌꯥꯝꯅ ꯅꯨꯡꯉꯥꯏꯕ ꯍꯥꯏꯇꯥꯥꯔꯒꯗꯤ ꯑꯈꯣꯏꯒꯤ ꯃꯟꯇ꯭ꯔꯤ ꯑꯦꯝ ꯑꯦꯜ ꯑꯦ ꯑꯣꯏꯕꯁꯦ
ꯑꯥ ꯑꯥ
ꯃꯁꯤ ꯑꯁꯤꯒꯨꯝꯕꯗꯤ ꯑꯈꯣꯏꯒꯤ ꯚꯣꯠꯁꯦ ꯂꯦꯞꯄꯤꯒꯦꯅ ꯈꯟꯕ꯭ꯔꯥ ꯅꯠꯇ꯭ꯔꯒ ꯑꯈꯣꯏ ꯃꯁꯤ ꯚꯣꯠ ꯂꯦꯞꯄꯨꯔꯕ ꯃꯇꯨꯡꯗ ꯑꯈꯣꯏꯒꯤ ꯏꯁꯥꯒꯤ ꯏꯃꯨꯡ ꯃꯅꯨꯡꯅꯕꯣꯛ ꯊꯥꯗꯕꯤꯔꯛꯑꯣꯏꯗꯕꯒꯤ ꯃꯋꯣꯡꯗ ꯎꯕꯤꯕ꯭ꯔꯥꯅ ꯑꯗꯨꯒꯤꯗꯃꯛ ꯇ ꯁꯤꯒꯤ ꯋꯥꯈꯜꯂꯣꯟꯁꯤ ꯂꯩꯕꯤꯗꯕ꯭ꯔꯥ ꯀꯔꯝꯃꯥꯏꯟ ꯇꯧ
ꯑ ꯑꯩꯁꯦ ꯃꯃꯥꯡꯒꯤ ꯑ ꯀꯩꯅꯣꯗꯨꯗ ꯑ ꯏꯂꯦꯛꯁꯟꯗꯨꯗ ꯊꯣꯛꯆꯩ ꯍꯥꯏꯇꯥꯔꯦꯅꯦ ꯑꯗꯨꯗ ꯑꯩꯒꯤ ꯏꯃꯨꯡꯒꯤ ꯃꯤ ꯑꯃꯠꯇꯅꯕꯨ ꯊꯥꯗꯕꯤꯔꯝꯗꯕ ꯍꯥꯏꯇꯥꯔꯦꯅꯦ ꯋꯥꯈꯟ ꯑ ꯀꯩꯅꯣꯖꯦ ꯑꯈꯣꯏꯒꯤ ꯚꯣꯠꯁꯦ ꯑꯗꯨꯗꯒꯤ ꯑꯩꯁꯦ ꯋꯥꯈꯜꯂꯣꯟꯁꯦ ꯄꯨꯍꯟ ꯍꯟꯈ꯭ꯔꯦꯕ ꯑꯗꯨꯗꯨꯅ ꯑꯞ ꯈꯣꯏꯒꯤ ꯍꯌꯦꯡ ꯕꯣꯔꯣ ꯃꯤꯁꯇ꯭ꯔꯤꯒ ꯀꯥꯔꯀꯥꯟꯗ ꯑꯩꯈꯣꯏꯒꯤ ꯄꯩꯁꯥ ꯅꯨꯡꯁꯥꯒꯁꯦ ꯏꯁꯥꯒꯤ ꯈꯨꯠꯇ ꯈꯔ ꯊꯣꯛꯂꯛꯑ ꯃꯇꯨꯡꯗ ꯑꯈꯣꯏꯒꯤ ꯍꯥꯏꯗꯤ ꯃꯌꯥꯝꯒꯤ ꯄꯦꯟꯅꯕ ꯍꯥꯏꯔꯗꯤ ꯄꯤꯕ ꯉꯝꯃꯅꯤ ꯍꯥꯏꯔꯀꯥꯟꯗꯨꯗ ꯊꯣꯛꯆꯔꯒꯦꯅ ꯑꯩ ꯆꯍꯤ
ꯎꯝ
ꯑꯥ ꯀꯨꯟꯊ꯭ꯔꯥ ꯑꯃ ꯅꯤꯐꯨ ꯑꯃꯗꯤ ꯑꯩꯈꯣꯏꯒꯤ ꯂꯦꯞꯆꯈꯗꯒꯦꯅ ꯑꯩꯅ ꯑꯗꯨꯃꯥꯏꯅ ꯈꯜꯂꯒ ꯇꯣꯛꯆꯔꯛꯄꯅꯦꯅ ꯍꯥꯏꯇꯥꯔꯦꯅꯦ ꯅꯪ ꯃꯃꯥꯡꯗꯁꯨ ꯇꯥꯔꯝꯒꯅꯤꯗ ꯑꯩ ꯕꯣꯠ ꯂꯦꯞꯄꯦꯅ ꯑꯧ
ꯇꯥꯏ ꯇꯥꯏ ꯑꯗꯨꯗ ꯑꯩꯅ ꯃꯇꯥꯡꯗꯨꯗ ꯈꯟꯈꯤꯕꯁꯦ ꯑꯩꯈꯣꯏꯒꯤ ꯇꯥꯎꯁꯦ ꯍꯣꯏ ꯑꯩ ꯀꯥꯗꯧ ꯗꯤ ꯃꯥꯟꯗꯦꯀꯣ ꯑꯩ ꯏꯁꯥꯃꯛꯁꯨ ꯍꯣꯏ ꯊꯥꯖꯖꯒꯤꯗꯦ ꯏꯇꯥꯎꯗ ꯑꯥ ꯏꯇꯥꯎꯁꯦ ꯑꯩꯈꯣꯏꯒꯤ ꯊꯥꯏꯅ ꯑꯩꯈꯣꯏꯒꯤ ꯀ꯭ꯂꯥꯁ
ꯐꯦꯡꯕꯅꯤꯅ ꯍꯥꯏꯇꯥꯔꯦꯅꯦ ꯍꯥꯏ
ꯍꯣꯏ ꯍꯣꯏ ꯃꯥꯅꯤ ꯃꯥꯅꯤ ꯑꯗꯨꯅ ꯑꯩꯈꯣꯏ ꯏꯇꯥꯎꯁꯤ ꯎꯝ ꯑꯩꯈꯣꯏ ꯏꯇꯥꯎꯁꯤ ꯃꯃꯥꯡꯒꯤ ꯑꯩꯈꯣꯏ ꯁ꯭ꯀꯨꯜ ꯇꯝꯕ ꯀꯥꯟꯗꯁꯨ ꯑꯩꯈꯣꯏꯒꯤ ꯀ꯭ꯂꯥꯁ ꯀꯦꯞꯇꯦꯟꯁꯤ ꯌꯥꯝ ꯑꯣꯏꯅꯤꯡꯒꯤꯗꯅꯀꯣ ꯏꯇꯥꯎꯁꯦ
ꯑꯥ ꯑꯥ ꯑꯥ
ꯈꯣꯏ ꯀ꯭ꯂꯥꯁ ꯀꯦꯞꯇꯦꯟ ꯑꯣꯏꯒꯦ ꯑꯣꯏꯒꯦ ꯀꯥꯏ ꯍꯦꯅ ꯑꯩꯈꯣꯏꯒꯤ ꯑꯩꯈꯣꯏꯒꯤ ꯃꯤꯡꯗꯒ ꯑꯩꯈꯣꯏꯒꯤ ꯃꯤ ꯑꯔꯥꯡꯕꯒꯤ ꯃꯃꯤꯡ ꯈꯔ ꯏꯁꯟ ꯌꯥꯝ ꯇꯧꯒꯤꯕꯗꯣ ꯑꯗꯨ ꯑꯗꯨꯗꯒꯤ ꯑꯣꯏꯅ ꯍꯥꯏꯗꯤ ꯏꯇꯥꯎꯒꯤ ꯋꯥꯈꯜꯂꯣꯟꯁꯤ ꯄꯣꯠ ꯂꯦꯞꯅꯤꯡꯕꯒꯤ ꯋꯥꯈꯜꯂꯣꯟꯁꯤ ꯑꯗꯨꯗꯒꯤ ꯂꯥꯛꯈꯤꯕ꯭ꯔꯥꯅ ꯈꯟꯕꯀꯣ ꯃꯌꯥꯝꯒꯤ ꯑꯩꯈꯣꯏꯒꯤ ꯁꯃꯥꯖꯀꯤ ꯑꯋꯥ ꯑꯅꯥ ꯌꯦꯡꯁꯤꯟ ꯕꯗꯤ ꯄꯥꯛ ꯇꯧꯔꯛꯀꯗꯧꯕ ꯃꯥꯟꯗꯕ ꯍꯥꯏꯇꯥꯔꯦꯅꯦꯀꯣ ꯑꯗꯨꯅ ꯊꯥꯖꯖꯒꯤꯗꯕꯅꯤ
ꯑ ꯅꯪꯅꯁꯨ ꯍꯦꯟꯅ ꯈꯪꯉꯝꯒꯅꯤꯗ ꯊꯥꯏꯅ ꯅꯪꯅ ꯍꯥꯏꯗꯤ ꯑꯥ ꯑꯩꯁꯦ ꯍꯥꯏꯗꯤ ꯀ꯭ꯂꯥꯁ ꯀꯦꯞꯇꯦꯟ ꯑꯣꯏꯔꯤꯀꯥꯟꯗꯁꯨ ꯌꯥꯝꯅ ꯁꯥꯊꯤꯔꯛ ꯄ ꯀ꯭ꯂꯥꯁ ꯀꯦꯞꯇꯦꯟ ꯑꯃ ꯑꯣꯏꯖꯈꯤꯕꯅꯦ ꯍꯥꯏꯇꯥꯔꯦꯅꯦ
ꯍꯥꯏꯗꯤ ꯊꯕꯛꯁꯦ ꯄꯨꯛꯅꯤꯡ ꯁꯦꯡꯅ ꯑꯩꯈꯣꯏꯒꯤ ꯑꯣꯖꯥꯅ ꯌꯥꯅꯕꯒꯤꯗꯃꯛꯇ ꯑꯈꯣꯏꯒꯤ ꯏꯃꯥꯟꯅꯕ ꯂꯨꯅ ꯇꯤꯟꯅꯕꯒꯖꯦ ꯍꯥꯏꯐꯦꯠ ꯑꯥ ꯃꯌꯥꯒꯁꯦ ꯀꯥꯊꯣꯛꯄ ꯎꯕꯀꯥꯟꯗꯨꯗ ꯃꯤꯡꯖꯦ ꯍꯦꯛ ꯏꯁꯤꯟꯕ ꯍꯥꯏꯇꯥꯔꯦ ꯑꯗꯨꯗꯨꯅ ꯍꯥꯏꯗꯤ ꯊꯥꯏꯅꯗꯒꯤ ꯄꯨꯛꯆꯦꯜꯖꯦ ꯁꯦꯡꯉꯒ ꯂꯥꯛꯄꯅꯤꯅ ꯑꯩꯈꯣꯏꯒꯤ ꯑꯥ ꯑꯩ ꯍꯥꯏꯗꯤ ꯏꯗꯥ ꯏꯂꯦꯛꯁꯟꯁꯤꯗ ꯆꯪ ꯇꯥꯔꯒꯗꯤ ꯃꯌꯥꯝꯒꯤꯗꯃꯛ ꯇ ꯑꯩꯅ ꯍꯥꯏꯗꯤ ꯀꯔꯤꯒꯨꯝꯕ ꯈꯔ ꯈꯛꯇꯪ ꯑꯣꯏꯔꯖꯨ ꯍꯥꯏꯗꯤ ꯃꯇꯦꯡ ꯄꯥꯡꯕ ꯉꯝꯖꯒꯅꯤꯅ ꯈꯜꯂꯒ ꯑꯗꯨꯃꯥꯏꯅꯗꯤ ꯈꯟꯖꯔꯒ ꯇꯧꯖꯔꯛꯈꯤꯕꯅꯤ ꯑꯗꯨꯕꯨ
ꯑꯥ ꯏꯁꯥꯃꯛꯀꯤ ꯏꯃꯨꯡꯗꯒꯤ ꯃꯤ ꯑꯃꯅ ꯐꯥꯎꯕ ꯊꯥꯗꯕꯤꯔꯝꯗꯕꯖꯦ ꯑꯗꯨꯗꯨꯅ ꯍꯥꯏꯗꯤ ꯁꯤꯗ ꯍꯥꯏꯗꯤ ꯄꯨꯛꯅꯤꯡꯖꯦ ꯈꯤꯇꯪ ꯅꯨꯡꯉꯥꯏꯒꯤꯗꯕ ꯍꯥꯏꯇꯥꯥꯔꯦꯅꯦ ꯑꯗꯨꯗꯨꯅ ꯑ ꯆꯍꯤ ꯑ ꯒ ꯀꯨꯟ ꯑꯃꯥ ꯀꯨꯟꯊ꯭ꯔꯥ ꯑꯃꯒꯤ ꯃꯇꯨꯡꯗ ꯑꯃꯨꯛ ꯂꯦꯞꯄꯒꯦꯅ ꯑꯗꯨꯃꯥꯏꯅ ꯑꯣꯏꯅ ꯂꯦꯞꯆꯔꯦ꯫
ꯑꯣ ꯑ ꯏꯇꯥꯎꯖꯦ ꯑꯈꯣꯏꯒꯤ ꯑꯈꯣꯏ ꯚꯣꯠ ꯂꯦꯞꯄꯗ ꯑꯈꯣꯏꯒꯤ ꯏꯇꯥꯎꯁꯤꯒꯤ ꯇꯨꯡꯗ ꯚꯣꯠ ꯂꯦꯞꯄꯛ ꯀꯗꯧꯕꯒꯤ ꯑꯈꯣꯏꯒꯤ ꯏꯇꯥꯎꯗ ꯑꯈꯣꯏꯒꯤ ꯀꯔꯤ ꯍꯥꯏꯅꯤ ꯃꯔꯨꯑꯣꯏꯕ ꯋꯥ ꯈꯔ ꯊꯝꯖꯔꯝꯒꯦ ꯚꯣꯠ ꯂꯦꯄꯀꯗꯧꯕ ꯇꯥꯔꯥꯒꯗꯤ ꯏꯇꯥꯎ ꯑꯩꯈꯣꯏꯅ ꯍꯥꯏꯁꯦ ꯑꯩꯈꯣꯏꯒꯤ ꯈꯨꯠꯁꯦ ꯈꯨꯠꯁꯦ ꯑꯩꯈꯣꯏꯒꯤ ꯈꯨꯠ ꯂꯣꯟꯅꯕ ꯑꯃ ꯃꯊꯧ ꯇꯥꯔꯦ ꯑꯩꯈꯣꯏꯒꯤ ꯑꯍꯟꯗꯅꯤ ꯈꯪꯗꯦ ꯑꯉꯥꯡꯗꯅꯤ ꯈꯪꯗꯦ ꯍꯦꯛ ꯎꯕꯒ ꯍꯦꯛꯇ ꯈꯨꯔꯨꯝꯁꯟꯕ ꯍꯥꯏꯇꯥꯔꯦꯅꯦꯀꯣ ꯑꯗꯨꯒ ꯑꯩꯈꯣꯏꯒꯤ ꯍꯤꯗꯥꯛꯁꯦ
ꯑꯝ ꯍꯝ
ꯍꯤꯗꯥꯛꯁꯦ ꯑꯧꯈꯣꯏꯒꯤ ꯍꯧꯒꯠꯂꯛꯂꯤꯕ ꯅꯍꯥꯁꯤꯡꯗ ꯈꯔ ꯈꯔ ꯇꯣꯏ ꯇꯣꯏꯅ ꯄꯤꯊꯛꯄꯤꯕꯀꯣ
ꯎꯝ ꯎꯝ
ꯍꯥꯏꯗꯤ ꯈꯣꯏ ꯍꯧꯒꯠꯂꯛꯏꯕ ꯑꯩꯈꯣꯏꯒꯤ ꯅꯍꯥꯖꯤꯡꯖꯤꯗꯤ ꯍꯤꯗꯥꯛꯁꯦ ꯌꯥꯝ ꯄꯥꯝꯅꯩꯗꯅꯀꯣ ꯑꯗꯨ ꯈꯔ ꯈꯔ ꯇꯣꯏ ꯇꯣꯏ ꯄꯤꯁꯜꯂꯒ ꯑꯩꯈꯣꯏꯒꯤ ꯃꯤꯆꯪ ꯈꯣꯝꯕꯤꯕ ꯍꯥꯏꯇꯥꯥꯔꯦꯅꯦꯀꯣ
ꯎꯝ ꯎꯝ ꯃꯥꯅꯦ ꯃꯥꯅꯦ
ꯑꯗꯒꯤꯗꯤ ꯑꯈꯣꯏꯒꯤ ꯖꯣꯕ ꯀꯥꯔꯠꯀ ꯁꯨꯕ ꯀꯥꯟꯗ ꯑꯩꯈꯣꯏꯒꯤ ꯁꯣꯝꯅꯒ ꯍꯦꯛ ꯆꯪꯖꯟꯕꯤꯔꯒ ꯑ ꯏꯊꯧꯃꯛꯇꯤ ꯅꯠꯇ꯭ꯔꯒꯁꯨ ꯍꯥꯏꯇꯥꯔꯦꯅꯦ ꯑꯩꯈꯣꯏꯒꯤ ꯍꯩ ꯃꯍꯤꯒ ꯈꯔ ꯌꯦꯟꯖꯤꯟꯕꯤ
ꯑꯥ ꯑꯥ ꯃꯤꯊꯥꯏꯒꯁꯦ ꯈꯔ ꯄꯤꯁꯟꯕꯤ
ꯍꯣꯏ ꯍꯣꯏ
ꯑ ꯑꯥꯏ ꯍꯩ ꯃꯍꯤꯗꯨꯗꯤ ꯑꯃꯨꯛ ꯇꯥꯡꯈ꯭ꯔꯦ ꯍꯥꯏꯇꯥꯔꯦꯅꯦ ꯑꯩꯈꯣꯏꯒꯤ ꯃꯤꯊꯥꯏ ꯂꯨꯄꯥ ꯌꯥꯡꯈꯩ ꯏ ꯑ ꯑꯩꯈꯣꯏꯒꯤ ꯄꯦꯀꯦꯠꯇꯒ ꯌꯥꯡꯈꯩꯒꯤ ꯑ ꯂꯩꯕ ꯌꯥꯕ ꯑꯩꯈꯣꯏꯒꯤ ꯊꯥꯏꯅꯅ ꯂꯨꯄꯥ ꯑꯃꯒꯤ ꯑꯍꯨꯝꯒ ꯇꯧꯔꯝꯕ
ꯍꯣꯏ ꯍꯣꯏ
ꯍꯥꯏꯗꯤ ꯆꯠ ꯑꯍꯣꯏ ꯈꯅꯥꯎ ꯌꯥꯝ ꯅꯥꯕ ꯂꯩꯒꯖꯦ ꯑꯩꯈꯣꯏꯒꯤ